ꯍꯜꯂꯣ! ꯇꯥꯥꯏꯌꯦ ꯉꯥꯏꯈꯣ, ꯑꯦ ꯀꯩꯗꯧꯔꯒꯦ? ꯀꯩꯗꯧꯔꯤꯅꯣ?
ꯀꯔꯤꯁꯨ ꯇꯧꯗꯦꯗ, ꯅꯪꯗꯤ?
ꯀꯩꯗꯧꯔꯤꯅꯣ?
ꯀꯔꯤꯁꯨ ꯇꯧꯗꯦ꯫ ꯅꯪꯗꯤ
ꯑꯩꯁꯨ ꯀꯔꯤꯁꯨ ꯇꯧꯗꯦꯗ꯫
ꯇꯨꯝꯕꯅ ꯑꯈꯣꯏꯒꯤꯗꯤ ꯅꯨꯡꯉꯥꯏꯕꯅꯦꯅ ꯑꯗꯨꯝ ꯆꯥꯗ꯭ꯔꯤꯗ꯫
ꯑꯣ
ꯅꯣꯡ ꯆꯨꯅꯤꯡꯉꯥꯏ ꯂꯩꯕ ꯑꯗꯨꯝ ꯌꯡꯕꯅꯦ ꯋꯤꯟꯗꯣꯗꯒꯤ꯫
ꯌꯥꯝ ꯅꯨꯡꯉꯥꯏꯕ ꯋꯥꯔꯤꯅꯦ ꯅꯪꯒꯤꯗꯤ꯫
ꯍꯤꯛ ꯍꯦꯛ ꯅꯣꯡ ꯆꯨꯔꯗꯤ ꯑꯗꯨꯝ ꯇꯨꯝꯕ꯫
ꯌꯥꯝ ꯅꯨꯡꯉꯥꯏ ꯅꯨꯡꯉꯥꯏ
ꯅꯣꯡ ꯆꯨꯗ꯭ꯔꯤ ꯐꯥꯎꯗꯤ ꯑꯗꯨ ꯂꯩꯕ
ꯑꯣ ꯅꯣꯡ ꯆꯨꯔꯒ ꯑꯗꯨꯝ ꯐꯔꯤ ꯂꯩ ꯐ꯭ꯔꯤ ꯂꯩꯕ ꯆꯨꯗ꯭ꯔꯗꯤ ꯍꯧꯒꯠꯄ꯫
ꯍꯣꯏ ꯅꯣꯡ ꯆꯨꯨꯔꯗꯤ
ꯑꯗꯨꯅ ꯅꯨꯡꯉꯥꯏꯇ꯭ꯔꯣꯅꯦ ꯐ꯭ꯔꯤ ꯂꯩꯕꯅ
ꯍꯣꯏ
ꯍꯥꯥ
ꯂꯩꯕ ꯐ꯭ꯔꯤ ꯂꯩꯕꯅ ꯅꯨꯡꯉꯥꯏꯕꯅꯦ
ꯍꯣꯏ ꯆꯥꯛ ꯆꯥꯗ꯭ꯔꯤꯀꯣ
ꯍꯣꯏ ꯆꯥꯗꯦ ꯍꯧꯋꯥꯠꯄꯗꯤ ꯍꯧꯋꯥꯠꯈ꯭ꯔꯦ ꯋꯥꯁꯥꯞ ꯇꯧꯕ ꯂꯣꯏꯔꯦ꯫
ꯑꯁ ꯑꯩꯗꯤ ꯏꯔꯨꯕ ꯂꯣꯏꯈ꯭ꯔꯦꯗ ꯉꯁꯥꯏꯅ꯫
ꯑꯣ
ꯍꯋꯥꯏ ꯆꯝꯐꯨꯠ ꯊꯣꯡꯉꯒ ꯑꯩꯅ ꯍꯥꯥ
ꯋꯥꯁꯞ ꯑꯃꯨꯛ ꯏꯔꯨꯕ ꯂꯣꯏꯔꯒ ꯇꯨꯝꯕ
ꯅꯠꯇꯦ ꯑꯩ ꯇꯨꯝꯕ ꯉꯝꯗꯦ ꯁꯥꯏꯌꯦꯕ ꯇꯨꯝꯕ ꯌꯥꯗꯦꯕ ꯑꯩꯗꯣ ꯍꯧꯖꯤꯛꯀꯣ ꯑꯩꯒꯤ ꯔꯨꯝꯗ ꯏꯊꯟꯗ ꯂꯩꯕꯒꯤꯀꯣ ꯔꯨꯝꯗ ꯔꯨꯝꯗ ꯈꯛ ꯑꯃꯨꯛ ꯆꯠꯊꯣꯛꯑꯅꯤꯀꯣ ꯑꯃꯨꯛꯀ ꯍꯟꯖꯤꯜꯂꯛꯑꯅꯤꯀꯣ ꯔꯨꯝꯗ ꯈꯛꯅꯦ ꯑꯗꯨꯁꯨ ꯗꯨꯃꯥꯏ ꯇꯧꯔꯤꯅꯦ
ꯑꯁ ꯁꯥꯃꯟꯕꯒꯤ ꯌꯥꯗꯦ ꯍꯩꯕ꯭ꯔꯥ
ꯍꯥ
ꯁꯥꯃꯟꯕꯒꯤ ꯉꯝꯗꯦ ꯍꯩꯗꯦ ꯐꯩꯕ꯭ꯔꯥ
ꯎꯝ
ꯇꯦꯝꯄꯔꯦꯆꯔ ꯀꯌꯥ ꯊꯧꯕ꯭ꯔꯥ ꯑꯗꯨꯏꯗ ꯌꯝ ꯋꯥꯡꯕ꯭ꯔꯥ꯫
ꯈꯪꯗ꯭ꯔꯦꯗ ꯁꯥꯕ ꯀꯔꯤꯔ
ꯇꯦꯝꯄꯔꯦꯆꯔ ꯀ꯭ꯌꯥꯔ
ꯉꯔꯥꯡ ꯅꯨꯡꯗꯥꯡꯗꯤꯀꯣ ꯀꯩꯅꯣꯅꯦ ꯅꯨꯡꯗꯥꯡꯒꯤꯗꯨꯗꯤ ꯊꯥꯔꯇꯤꯋꯥꯟ ꯑꯣꯏꯕ ꯃꯥꯜꯂꯦ꯫
ꯑꯣꯁ ꯂꯣꯏꯔꯍꯦ ꯗꯨꯗꯤ
ꯑꯣ ꯑꯗꯨ ꯅꯨꯡꯗꯥꯡ ꯑꯗꯨꯒꯤ
ꯅꯨꯡꯗꯥꯡꯃ ꯍꯦꯟꯅ ꯁꯥꯕ꯭ꯔꯥ
ꯍꯣꯏ ꯅꯨꯡꯗꯥꯡꯗꯣ ꯑꯃꯨꯛꯀ ꯆꯦꯛꯀꯤ ꯌꯨꯝꯅꯤꯅ ꯑꯗꯤ ꯃꯣꯏꯅ ꯅꯨꯡꯊꯤꯟꯜꯗ ꯐꯧꯔꯝꯕ ꯑꯁꯥꯕꯗꯨꯁꯨ ꯑꯃꯨꯛ ꯂꯥꯛꯑꯅꯤꯅ ꯑꯗꯨ ꯂꯥꯛꯄꯒ ꯑꯁꯥꯕ ꯑꯃꯨꯛ ꯂꯥꯛꯑꯅꯤ ꯑꯗꯨꯒ ꯍꯧꯖꯤꯛꯀꯤ ꯑꯃꯨꯛ ꯑꯊꯥꯕ ꯂꯩꯔꯅꯤꯅꯀꯣ
ꯎꯝ
ꯑꯗꯨ ꯄꯨꯟꯈ꯭ꯔꯦꯕ
ꯑꯗꯨꯗꯤ ꯑꯩꯁꯨ ꯇꯨꯞꯄ ꯉꯔꯥꯡꯁꯨ ꯏꯆꯦꯈꯣꯏꯅꯤ ꯄꯨꯡ ꯀꯌꯥꯗꯔꯣ ꯄꯨꯡ ꯑꯍꯨꯝ ꯑꯗꯨꯋꯥꯏꯗꯔꯣ ꯀꯩꯅꯣ ꯇꯧꯕꯅꯦ ꯑꯥꯥ ꯄꯨꯡ ꯕꯔꯣꯗ ꯇꯨꯝꯃꯦꯀꯣ ꯑꯍꯨꯝ ꯃꯗꯨ ꯋꯥꯏꯗ ꯃꯤꯠ ꯄꯥ ꯑꯁ ꯑꯩꯈꯣꯏꯅꯤ ꯁꯝꯃꯟꯗꯅ ꯅꯨꯡꯗꯥꯡ ꯑꯅꯤꯃꯛ ꯏꯔꯨꯏꯅꯦ
ꯑꯁ ꯑꯗꯨꯗꯤ ꯑꯗꯨꯃꯥꯏꯅ ꯇꯧꯑꯣ ꯅꯨꯡꯗꯥꯡꯗꯦ ꯅꯨꯡꯗꯥꯡꯁꯦ ꯅꯨꯡꯗꯥꯡꯗ ꯅꯨꯡꯗꯥꯡꯗ ꯇꯦꯔꯦꯁꯀꯨꯝꯕꯗ ꯇꯨꯝꯃꯣ ꯗꯦ ꯇꯥꯏꯝꯗꯒꯤ ꯑꯗꯨꯝ ꯔꯨꯝꯗ ꯂꯩꯔꯣ
ꯈꯪꯗꯦ ꯁꯤꯗꯗꯤ ꯀꯔꯤ ꯀꯔꯤ ꯃꯌꯥꯡꯒꯨꯝꯕ ꯌꯥꯝꯕꯅꯤꯅꯀꯣ
ꯍꯣ ꯍꯣ ꯍꯣꯏ
ꯑꯗꯨꯒꯤ ꯑꯩ ꯃꯄꯥꯟꯁꯨ ꯊꯣꯛ ꯊꯣꯛꯇꯦꯗ ꯅꯨꯃꯤꯠ ꯊꯥ ꯑꯃ ꯌꯧꯔꯦꯕ ꯑꯩꯈꯣꯏ ꯏꯆꯦꯒꯤ ꯃꯅꯥꯛꯇ ꯂꯥꯛꯄꯗꯨꯀꯣ
ꯑꯣꯑꯣ
ꯅꯨꯃꯤꯠ ꯑꯃꯈꯛ ꯉꯥꯏꯔꯤꯌꯦ ꯑꯩꯅ ꯃꯄꯥꯟ ꯊꯣꯛꯄꯗꯣ
ꯑꯣ ꯃꯌꯥꯡ ꯌꯥꯝ ꯅꯨꯡꯉꯥꯏꯇꯦꯗ
ꯑꯁ ꯈꯪꯗꯦ ꯍꯣꯏ ꯑꯗꯨ ꯑꯩꯅ ꯂꯣꯟꯁꯨ ꯍꯩꯇꯕ ꯂꯣꯟꯗꯣ ꯈꯔ ꯍꯩꯔꯗꯤ ꯐꯩꯌꯦꯀꯣ ꯂꯣꯟꯁꯨ ꯃꯨꯛ ꯍꯩꯇꯕ ꯑꯗꯨꯒꯤ ꯌꯥꯝꯅ ꯐꯔꯛ ꯇꯥꯏꯌꯦꯕ
ꯂꯣꯟ ꯉꯥꯡꯕꯕꯤꯗ ꯑꯦꯛꯁꯥꯟ ꯑꯦꯛꯁꯥꯟ ꯇꯧꯔꯣꯅ
ꯅꯍꯥꯟ ꯉꯔꯥꯡꯁꯨ ꯗꯁꯕꯤꯟ ꯂꯥꯛꯄꯅꯦꯕꯀꯣ ꯗꯁꯕꯤꯟ ꯂꯥꯛꯄ ꯘꯔꯤꯗꯨꯅ ꯀꯔꯤꯅꯣ ꯑꯃ ꯄꯟꯕꯅꯦꯕ ꯑꯩꯉꯣꯟꯗ ꯀꯔꯤꯔꯥ ꯃꯥꯒꯤ ꯂꯣꯟꯗ ꯄꯜꯂꯒ ꯀꯦꯔꯤꯔꯥ ꯑꯗꯨꯃꯥꯏꯅ ꯇꯧꯑꯣꯈꯣꯠꯂꯣ ꯍꯥꯏꯅ ꯑꯃꯗꯤ ꯍꯥꯏꯌꯦꯕ ꯎꯝ ꯀꯔꯤ ꯑꯩꯅ ꯑꯗꯨꯗ ꯑꯩ ꯒ꯭ꯌꯥꯟ ꯇꯥꯗꯕꯒꯤ ꯑꯩꯅ ꯑꯩ ꯍꯤꯟꯗꯤ ꯂꯣꯟ ꯊꯣꯛꯇꯦ ꯍꯥꯏꯅ ꯍꯥꯏꯕ ꯑꯗꯨ ꯃꯥ ꯗꯁꯕꯤꯟꯒꯤ ꯅꯨꯄꯥꯅꯁꯨ ꯅꯣꯛꯄꯅꯦ ꯑꯗꯣ ꯑꯁꯤꯒꯤ ꯌꯨꯝ ꯑꯗꯣ ꯑꯩꯈꯣꯏꯒꯤ ꯌꯨꯝꯕꯨꯁꯨ ꯀꯣ
ꯑꯥ
ꯀꯩꯅꯣ ꯇꯧꯋꯦ ꯍꯅꯨꯕꯥꯅꯦꯕꯀꯣ ꯃꯥꯁꯦ ꯀꯩꯅꯣ ꯍꯌꯦꯡ ꯀꯔꯤ ꯍꯥꯏꯁꯤꯔꯥ ꯎꯝ ꯏꯪꯂꯤꯁꯁꯨ ꯍꯩꯇꯕ ꯍꯤꯟꯗꯤꯁꯨ ꯍꯩꯇꯕ ꯑꯩꯈꯣꯏꯅꯤꯁꯦ ꯑꯗꯨꯝ ꯑꯗꯨꯝ ꯊꯦꯡꯅꯕ ꯋꯥꯗꯤ ꯉꯥꯡꯕ ꯍꯩꯇ꯭ꯔꯦꯅ ꯑꯩꯁꯨ ꯍꯩꯇꯕ ꯃꯥꯁꯨ ꯍꯩꯇꯕ
ꯑꯥ
ꯑꯗꯨꯒꯤ ꯑꯩꯈꯣꯏꯅꯤ ꯃꯤ ꯑꯃ ꯑꯃ ꯌꯦꯡꯒ ꯅꯣꯛꯏꯁꯦ ꯊꯥ ꯑꯃ ꯌꯧꯔꯦ ꯑꯗꯨꯅ ꯅꯣꯛꯄꯗ ꯁꯤꯒꯦ ꯇꯧꯕꯅꯦ
ꯑꯦꯛꯁꯥꯥꯡ ꯇꯧꯔꯣꯅ
ꯍꯪꯗ꯭ꯔꯦ ꯑꯦꯛꯁꯟ ꯇꯧꯔ ꯂꯩꯔꯣꯁꯤꯦꯅ
ꯅꯪꯗꯤ ꯀ꯭ꯔꯤꯔꯥ ꯑꯦꯞꯁꯇꯨꯁꯨꯛ ꯌꯥꯝ ꯂꯩꯕꯅꯦ ꯍꯤꯟꯗꯤ ꯇ꯭ꯔꯥꯟꯁꯂꯦꯠ ꯇꯧꯅꯤꯡꯉꯥꯏꯒꯤ
ꯍꯣꯏ
ꯑꯗꯨꯗꯨ ꯄꯥꯏꯔꯒ ꯐꯣꯟ ꯄꯥꯏꯔꯒ ꯑꯗꯨꯝ ꯌꯦꯡꯉꯒ ꯉꯥꯡꯕꯅ
ꯈꯪꯗꯦ
ꯑꯗꯨ ꯅꯪ ꯃꯤꯅ ꯉꯥꯡꯉꯗꯤꯗ ꯔꯦꯁꯄꯣꯟ ꯄꯤꯅꯤꯡꯉꯥꯏꯗ ꯃꯇꯝꯗꯤ ꯈꯔ ꯂꯥꯎꯅꯦꯕ ꯑꯁ ꯇꯧꯔ ꯋꯥ
ꯇꯨꯃꯤꯅ ꯂꯦꯞꯄ ꯊꯥꯕ ꯁꯕ
ꯑꯩꯁꯨ ꯑꯗꯨꯃꯥꯏꯅ ꯇꯧꯕ꯭ꯔꯦ ꯅꯍꯥꯟ ꯑꯩ ꯏꯃꯥꯟꯅꯕꯤꯅꯀꯣ
ꯑꯥ
ꯑꯩ ꯃꯥꯅ ꯑꯩꯗꯤ ꯅꯣꯏꯕꯒꯤ ꯃꯥ ꯑꯗꯨꯝ ꯔꯤꯜꯁ ꯊꯥꯔꯛꯄꯅꯦꯕ ꯑꯩꯉꯣꯟꯗ ꯅꯣꯏꯕꯒꯤ ꯚꯤꯗꯤꯑꯣꯁꯤꯡꯗꯣ
ꯎꯝ
ꯑꯗꯨ ꯔꯤꯜꯁꯤꯡꯗꯣ ꯍꯤꯟꯗꯤꯗꯤ ꯍꯤꯟꯗꯤꯅꯦꯕ ꯃꯥꯅ ꯊꯥꯔꯛꯄꯁꯤꯡꯗꯣ ꯑꯗꯨ ꯑꯩ ꯃꯥꯅ ꯍꯦꯛ ꯊꯥꯔꯛꯄ ꯃꯇꯝꯗꯗꯤ ꯌꯥꯡꯕꯗꯤ ꯌꯥꯡꯈ꯭ꯔꯦꯕ ꯑꯗꯨ ꯀꯔꯤꯅꯣ ꯁꯤꯁꯦ ꯍꯥꯏꯕꯗꯣ ꯅꯦꯠꯗ ꯑꯗꯨꯝ ꯒꯨꯒꯜ ꯇꯧꯔꯒ ꯑꯗꯨꯝ ꯌꯦꯡꯔꯒ ꯑꯗꯨꯝ ꯔꯦꯁꯄꯣꯟ ꯄꯤꯕꯅꯦ ꯃꯥꯅ ꯅꯍꯥꯟ ꯅꯍꯥꯟ ꯑꯩꯉꯣꯟꯗ ꯗꯥꯏꯔꯦꯛ ꯍꯥꯏꯕꯅꯦ ꯑꯁ ꯅꯪꯒꯤꯁꯨ ꯒꯨꯒꯜꯗꯒꯤ ꯍꯦꯛ ꯇꯤꯡꯊꯣꯔꯒ ꯀꯣꯄꯤ ꯄꯦꯁ ꯇꯧꯕ ꯃꯥꯜꯂꯦ ꯍꯦꯟꯅ ꯑꯗꯨꯝ ꯍꯥꯏꯕꯅꯦ ꯑꯩꯉꯣꯟꯗ ꯑꯩꯁꯨ ꯈꯪꯗꯕꯗꯤ ꯈꯪꯗꯦꯅꯗꯤ ꯁꯥ ꯁꯥꯕ ꯅꯨꯡꯉꯥꯏꯇꯕꯀꯣ ꯈꯥꯡ ꯈꯥꯡ ꯍꯣꯏ ꯈꯪꯕ ꯁꯥꯕ ꯑꯗꯨ ꯃꯥꯅ ꯑꯁ ꯅꯪꯒꯤꯁꯦ ꯒꯨꯒꯜꯗꯒꯤ ꯀꯣꯄꯤ ꯄꯦꯖ ꯇꯧꯕ ꯃꯥꯜꯂꯦ ꯑꯗꯨꯝ ꯍꯥꯏꯅ ꯑꯁ ꯌꯥꯝ ꯅꯣꯛꯅꯤꯡꯕ ꯑꯩꯅ ꯑꯁ ꯅꯪꯁꯨ ꯌꯥꯝ ꯈꯟꯈ꯭ꯔꯦꯗꯅ ꯑꯗꯨꯝ ꯍꯥꯏꯕꯅꯦ ꯑꯩꯅ ꯀꯣ
ꯑꯥ ꯈꯪꯗꯦ ꯑꯗꯨꯗꯤ ꯂꯣꯟ ꯄꯨꯂꯞꯀꯤ ꯂꯩꯕ꯭ꯔꯣ
ꯍꯣꯏ ꯂꯩꯌꯦ
ꯎꯝ
ꯒꯨꯒꯜꯗ ꯗꯨꯝ ꯂꯩꯕꯅꯦ
ꯌꯥꯝ ꯅꯨꯡꯉꯥꯏꯕ ꯋꯥꯅꯤꯅꯦ ꯑꯗꯨꯗꯤ
ꯃꯇꯝ ꯑꯃꯗꯗꯤꯀꯣ ꯑꯩ ꯑꯗꯨ ꯑꯦꯞꯁꯇꯣ ꯄꯥꯏꯔꯒꯀꯣ ꯑꯗꯨ ꯒꯨꯒꯜ ꯇꯧꯔꯒ ꯇ꯭ꯔꯀꯤꯁꯀꯤ ꯂꯣꯟꯗꯣ ꯑꯩ ꯇ꯭ꯔ ꯀꯤꯁꯃꯨꯚꯤꯒꯤ ꯌꯦꯡꯉꯦꯕ
ꯑꯗꯨꯗ ꯃꯇꯝꯗꯒꯤ ꯑꯁ ꯑꯩꯁꯨ ꯑꯦꯋ꯭ꯥꯔꯗꯁ ꯀꯌꯥꯔꯥ ꯌꯥꯝ ꯈꯪꯕꯅꯦ ꯕꯥꯏ ꯍꯥꯔꯠ
ꯑꯣ ꯑꯣ
ꯇ꯭ꯔꯀꯦꯁꯀꯤ ꯃꯨꯚꯤ ꯌꯦꯡꯕ ꯃꯇꯝꯗ ꯁꯞꯇꯥꯏꯇꯜ ꯌꯦꯡꯗ꯭ꯔꯁꯨ ꯑꯗꯨꯝ ꯈꯪꯕꯀꯣ
ꯎꯝ
ꯃꯇꯝ ꯃꯥꯅ ꯑꯗꯨꯝ ꯐꯖꯅ ꯇꯧꯔꯦ ꯑꯗꯣ ꯍꯧꯖꯤꯛꯀꯥꯟꯗꯤ ꯌꯦꯡꯗꯕꯒꯤ ꯑꯗꯨꯝ ꯀꯔꯤꯁꯨ ꯈꯪꯗꯦ
ꯑꯁꯀꯤꯝ ꯍꯥꯏꯕꯗ꯭ꯔꯥ ꯑꯗꯨ ꯈꯪ ꯒꯨꯗ ꯃꯣꯔꯅꯤꯡ ꯒꯥ ꯀ꯭ꯔꯤꯌꯥ ꯑꯥꯏ ꯂꯥꯐ ꯌꯨꯨꯔꯥ ꯑꯗꯨ ꯈꯛꯇꯅꯦ ꯈꯪꯉꯦ
ꯒꯨꯗ ꯅꯥꯏꯠ ꯒꯨꯗ ꯅꯥꯏꯠ ꯆꯨꯔꯥ ꯑꯗꯨ ꯈꯪꯉꯤ ꯑꯗꯨ ꯈꯛꯇꯅꯤ ꯍꯧꯖꯤꯛꯀꯥꯟꯗꯤ ꯅꯍꯥꯟ ꯑꯗꯨꯝ ꯂꯣꯏꯅꯃꯛ ꯑꯩ ꯌꯥꯝ ꯈꯪꯗꯕꯁꯨꯀꯣ ꯈꯔꯗꯤ ꯑꯗꯨꯝ ꯀꯔꯤ ꯍꯥꯏꯁꯤꯔꯥ ꯀꯃꯟ ꯑꯣꯏꯕ ꯋ꯭ꯥꯔꯁꯤ ꯑꯗꯨꯝ ꯈꯪꯉꯤꯗ
ꯎꯝ
ꯍꯟꯗꯛꯗꯤ ꯃꯨꯕꯤꯁꯨ ꯌꯦꯡꯍꯥꯎꯗꯦ ꯑꯗꯨꯗꯤ ꯈꯪꯗꯦ
ꯇꯥꯔꯀꯤꯁꯀꯤ ꯅꯨꯄꯤꯁꯨ ꯐꯥꯖꯗꯤ ꯐꯖꯕꯅꯦꯍꯦ
ꯍꯣꯏ
ꯃꯁꯛꯇꯣ ꯃꯤ ꯃꯣꯏꯗꯤ ꯃꯁꯛ ꯐꯖꯕꯅꯦ
ꯍꯣꯏ ꯑꯩꯈꯣꯏ ꯇ꯭ꯔꯥꯏꯕꯦꯜ ꯅꯨꯄꯤ ꯃꯥꯟꯕꯅꯤ
ꯃꯥꯟꯗꯦꯗ ꯀꯔꯤ ꯕꯤꯠ ꯍꯥꯥ
ꯇꯥꯡꯈꯨꯜꯒꯤ ꯃꯥꯟꯕꯅꯦ
ꯍꯣꯏ ꯈꯔ ꯉꯧꯕꯅꯤꯅꯀꯣ ꯈꯪꯗꯦꯗ ꯑꯩꯒꯤꯗꯤ ꯃꯣꯏ ꯀꯩꯅꯣꯅ ꯐꯖꯩꯌꯦꯗ ꯉꯥ ꯆꯥꯕꯁꯤꯡꯅ ꯍꯦꯟꯕꯅꯤꯗ
ꯀꯔꯤ
ꯉꯥ ꯆꯥꯕ ꯍꯥꯏꯕ ꯈꯪꯗ꯭ꯔꯣ
ꯉꯥ ꯆꯥꯕ
ꯎꯝ ꯉꯥ ꯆꯥꯕ ꯖꯥꯠꯇꯣ ꯈꯪꯗ꯭ꯔꯣ
ꯍꯣꯏ ꯈꯪꯉꯦ ꯈꯪꯉꯦ ꯃꯣꯏ ꯃꯥꯜꯂꯦ ꯍꯥꯏꯕ꯭ꯔꯥ ꯍꯣꯏ ꯃꯣꯏ ꯃꯣꯏ
ꯗꯤ ꯃꯣꯏꯅ ꯏꯍꯦꯟ ꯍꯦꯜꯂꯦꯕ
ꯑꯗꯨ ꯑꯩꯅ ꯑꯩꯒꯤ ꯇꯥꯏꯐ ꯅꯠꯇꯕ
ꯑꯩꯗꯤ ꯔꯁꯤ ꯍꯥꯏꯔꯗꯤ ꯃꯣꯏꯅꯀꯣ ꯃꯣꯏꯒꯤ ꯔꯁꯤꯅ ꯑꯗꯨꯝ ꯌꯦꯡꯕꯀꯗꯤ ꯌꯥꯝ ꯅꯨꯡꯉꯥꯏꯕ ꯑꯃ ꯐꯥꯎꯕꯗꯣ ꯃꯣꯏꯗꯤ
ꯃꯣꯏꯗꯤꯀꯣ ꯃꯁꯥ ꯃꯁꯥ ꯁꯛ ꯐꯖꯔꯗꯤꯀꯣ ꯃꯣꯏ ꯊꯝꯃꯣꯏꯁꯨ ꯌꯥꯝ ꯐꯥꯕꯅꯦ ꯃꯣꯏ ꯁꯤꯡꯗꯤꯀꯣ ꯉꯥ ꯆꯥꯕꯝꯕꯨꯗꯤꯀꯣ
ꯎꯝ
ꯑꯗꯨꯒ ꯍꯨꯏ ꯆꯥꯕ ꯍꯨꯏ ꯆꯥꯕ ꯀꯥꯡꯕꯨ ꯈꯪꯉꯤꯅ
ꯈꯪꯉꯦ
ꯍꯨꯏ ꯆꯥꯕ ꯀꯥꯡꯕꯨꯗꯤ ꯃꯕꯨꯇꯤ ꯃꯕꯨꯛꯇꯤ ꯌꯥꯝ ꯐꯠꯇꯕ ꯁꯥꯛꯇꯤ ꯌꯥꯝ ꯐꯖꯕ ꯑꯁꯦꯡꯕꯅꯦ
ꯎꯝ ꯕꯤ ꯆꯥꯕ ꯀꯥꯡꯒꯨꯗꯤ ꯑꯗꯨꯝ ꯂꯣꯏꯅ ꯐꯩꯌꯦꯗ
ꯑꯗꯨꯒꯤꯗꯤ ꯑꯩ ꯈꯪꯍꯧꯗꯦ
ꯑꯗꯨꯗꯤ ꯑꯩꯈꯣꯏꯗꯤ ꯀꯔꯤ ꯆꯥ ꯑꯩꯈꯣꯏꯗꯤ ꯀꯔꯤ ꯆꯥꯕ ꯑꯣꯏꯅꯤ ꯑꯗꯨꯗꯤ
ꯑꯩꯈꯣꯏꯗꯤ ꯀꯔꯤ ꯆꯥꯕ ꯑꯣꯏꯗꯣꯏꯅꯣ ꯆꯥꯛ ꯆꯥꯕ ꯑꯣꯏꯗꯣꯏꯔꯣ ꯑꯩꯈꯣꯏ ꯁꯤꯕꯣ ꯑꯁꯦꯡꯕꯀꯣ ꯑꯩꯈꯣꯏꯒꯤꯁꯨ ꯑꯃ ꯃꯣꯏꯅ ꯊꯣꯟꯕ ꯑꯃ ꯂꯩꯕ
ꯍꯣꯏ ꯑꯃ ꯑꯃ ꯂꯩꯕꯅꯤ ꯍꯥꯃꯦꯡ ꯆꯥꯕ꯭ꯔꯥ ꯑꯗꯨꯝ ꯍꯩꯕꯅꯤ ꯅꯠꯇꯦ ꯂꯩꯗꯅ
ꯑꯩꯈꯣꯏꯕꯨ ꯍꯥꯃꯦꯡ ꯆꯥꯕ꯭ꯔꯣꯅꯦ ꯀꯔꯤꯔꯣ
ꯅꯠꯇꯦ ꯑꯃꯗꯤ ꯍꯥꯏꯕꯅꯦ ꯃꯣꯏꯅ ꯀꯣ
ꯅꯠꯇ꯭ꯔꯣ
ꯍꯣꯏ ꯑꯗꯨ ꯀꯔꯤꯅꯣ ꯃꯣꯏꯅ ꯑꯩꯈꯣꯏꯗꯁꯨ ꯑꯗꯨꯝ ꯍꯥꯏꯕꯅꯤꯕ
ꯑꯣ
ꯃꯣꯏ ꯃꯤꯅ ꯑꯩꯈꯣꯏꯅ ꯍꯨꯏ ꯆꯥꯕ ꯍꯥꯏꯌꯦ ꯑꯃꯥꯅ ꯕꯤ ꯆꯥꯕ ꯍꯩꯌꯦ ꯑꯃꯥꯅ ꯀꯔꯤ ꯍꯩ ꯉꯥ ꯆꯥꯕ ꯑꯩꯈꯣꯏꯗꯗꯤ ꯀꯔꯤ ꯆꯥ ꯑꯩꯈꯣꯏꯗꯤ ꯂꯣꯏꯅꯃꯛ ꯆꯥꯏꯌꯦꯗ
ꯎꯝ ꯃꯣꯏꯅ ꯃꯣꯏꯒꯤ ꯍꯦꯟꯅ ꯄꯥꯝꯕ ꯑꯃꯀꯣ
ꯑꯥ ꯑꯩꯈꯣꯏꯗꯤ ꯀꯔꯤ ꯆꯥꯕ꯭ꯔꯥ ꯑꯩ ꯈꯪꯍꯧꯗꯦꯅꯦ
ꯑꯩꯅ ꯆꯥꯛ ꯆꯥꯗ꯭ꯔꯤꯉꯩꯗ ꯍꯋꯥꯏ ꯆꯝꯐꯨꯠ ꯐꯨꯠꯄꯗꯣ ꯊꯛ ꯊꯛꯑ ꯂꯣꯏꯁꯤꯟꯗꯧꯔ
ꯍꯁ ꯍꯣꯔꯦꯟ ꯆꯥꯛ ꯆꯥꯕ ꯃꯇꯝꯗ ꯏꯟꯁꯥꯡ ꯂꯩꯇ꯭ꯔꯗꯤ ꯑꯃꯨꯛ ꯊꯣꯡꯕ
ꯌꯦꯔꯨꯝ ꯉꯧꯔꯥꯅꯤ
ꯍꯥꯥ
ꯌꯦꯔꯨꯝ ꯉꯧꯕ ꯇꯥꯔꯦ
ꯏꯁ ꯌꯦꯔꯨꯝꯒ ꯗꯜ ꯆꯥꯕꯗꯤ ꯂꯣꯏꯔꯦꯍꯦ
ꯂꯩꯇꯦ ꯑꯇꯣꯞꯄ ꯀꯩꯝꯇ ꯂꯩꯇꯦ ꯑꯩꯈꯣꯏ
ꯅꯪꯒꯤ ꯅꯆꯩꯒꯤꯁꯨ ꯑꯗꯨꯝ ꯆꯥꯅꯤꯡꯉꯥꯏ ꯑꯗꯨꯝ ꯍꯜꯂꯛꯀꯦꯔꯥ
ꯃꯥ ꯆꯥꯔꯒ ꯆꯛ ꯃꯥ ꯇꯤꯐꯤꯟ ꯄꯨꯔꯒ ꯆꯠꯄꯅꯦ ꯆꯥꯕ꯭ꯔꯣ
ꯍꯣꯏ ꯇꯥꯏꯦ ꯅꯪꯒꯤ ꯅꯝꯕꯔꯗꯒꯤ ꯀꯣꯜ ꯇꯧꯔꯛꯑꯣ ꯑꯩꯉꯣꯟꯗꯀꯣ
ꯍꯣꯏ ꯍꯣꯏ ꯇꯧꯔꯛꯀꯦ ꯇꯧꯔꯛ
ꯑꯩ ꯊꯝꯒ꯭ꯔꯦ ꯑꯩ ꯊꯝꯔꯒꯦ ꯍꯣꯏ